ꯑꯧ
ꯀꯗꯥꯏ
ꯑꯥ ꯀꯗꯧꯔꯤꯅꯣ
ꯑꯩ ꯁꯨꯝ ꯂꯩꯔꯤ
ꯁꯨꯝ ꯇꯨꯝꯃꯤ ꯒꯥꯌꯣ
ꯁꯨꯝ ꯇꯨꯝ ꯇꯨꯝꯕꯒ ꯆꯥꯕꯒ ꯇꯨꯝꯕꯒ ꯆꯥꯕꯒ ꯇꯧꯔꯦ ꯅꯣꯏꯕ꯭ꯔꯁꯨ ꯁꯨꯡ ꯅꯣꯏ ꯅꯣꯏꯗꯦ
ꯆꯥꯒꯟꯕ ꯌꯥ ꯑꯪꯒꯥꯡꯕ ꯇꯨꯝꯒꯟꯕ ꯂꯥꯏꯔ ꯁꯨꯡꯒꯟꯕ
ꯎ
ꯇꯨꯃ ꯆꯥꯔꯒ ꯂꯩꯔ ꯅꯣꯏꯔꯛꯑꯗꯤ ꯐꯥꯕ
ꯇꯨꯝꯕꯖꯦ ꯊꯨꯅ ꯍꯥꯏꯔꯗꯤ ꯁꯨꯛ ꯅꯣꯏꯗꯦ ꯍꯥꯏꯕ ꯇꯨꯝꯕꯒ ꯆꯥꯎꯕꯒ ꯇꯧꯈꯠꯂꯛꯏꯁꯦ ꯐꯅꯌꯥꯝꯗꯤ ꯀꯨꯏꯔꯕꯅꯦ ꯑꯗꯨꯕꯨ ꯅꯣꯏꯗꯦ ꯇꯧꯔꯁꯅꯨ
ꯀꯌꯥꯝ ꯀꯨꯏꯅ ꯅꯣꯏꯗꯕ ꯉꯝꯒꯦ ꯌꯦꯡꯒꯦ ꯍꯥꯏꯌꯣ
ꯍꯣꯏ ꯍꯣꯏ ꯀꯌꯥꯝ ꯀꯨꯏꯅ ꯅꯣꯏꯗꯕ ꯉꯝꯒꯦ ꯌꯦꯡꯒꯦ ꯃꯥꯁꯨ ꯑꯩꯁꯨ ꯆꯥꯒꯤꯅꯤ
ꯃꯥꯁꯨ ꯅꯣꯏꯗꯕ
ꯑꯗꯨꯅꯦ ꯍꯜꯂꯣ ꯅꯦꯖꯤꯟꯇꯥ ꯅꯪꯒꯤ ꯀꯩꯅꯣꯗꯣ ꯆꯞꯄꯩ ꯇꯥꯏꯞ ꯇꯧꯋꯦ ꯑꯩꯉꯣꯟꯗ ꯍꯜꯂꯣ ꯍꯜꯂꯣ ꯍꯜꯂꯣ ꯇꯥꯗ꯭ꯔꯦ ꯑꯝꯇ ꯍꯜꯂꯣ ꯍꯜꯂꯣ